ꯍꯜꯂꯣ
ꯍꯜꯂꯣ
ꯇꯥꯕ꯭ꯔꯥ
ꯇꯥꯏꯌꯦ
ꯑꯣ ꯀꯩꯗꯧꯔꯤꯒꯦ
ꯀꯩꯝ ꯇꯧꯗ꯭ꯔ‌ꯦꯗ
ꯑꯣ ꯅꯣꯡ ꯆꯨꯕ꯭ꯔꯥ ꯑꯗ
ꯅꯣꯡ ꯍꯧꯖꯤꯛꯇꯤ ꯆꯨꯗꯦ ꯅꯣꯡ ꯃꯥꯡꯉꯦ ꯑꯗꯨꯕꯨ
ꯑꯣ
ꯆꯛ ꯆꯥꯔꯕ‌ꯣ
ꯍꯣꯏ ꯍꯨꯖꯤꯛꯅ ꯆꯥꯔꯦ ꯍꯦꯛ ꯆꯥꯕ ꯂꯣꯏꯕꯗ ꯉꯥꯏꯔꯦ
ꯀꯩ ꯍꯦꯟꯖꯥꯡꯅꯣ
ꯑꯁꯤꯁꯦ ꯑꯥ ꯁꯥ ꯀꯪꯕꯒ ꯀꯩꯅꯣ ꯁꯣꯏꯕꯨꯝꯒ ꯊꯣꯡꯉꯒ ꯆꯥꯏ ꯑꯩꯅ ꯊꯣꯡꯕꯀꯣ ꯏꯟꯁꯥꯡ ꯏꯟꯁꯥꯡ ꯍꯥꯎꯕ ꯈꯪꯗ꯭ꯔꯦꯗ ꯑꯩꯅ ꯊꯣꯡꯖꯕꯅꯦ ꯏꯟꯁꯥꯡꯁꯨ ꯂꯩꯇꯕ ꯑꯗꯨꯒꯤ
ꯍꯥꯎꯔꯝꯒꯅꯤ ꯀꯩꯅꯣ ꯁꯟꯁꯥ ꯑꯀꯪꯕ ꯍꯥꯞꯄꯗꯤ
ꯈꯪꯗ꯭ꯔꯦꯗ ꯏꯆꯦ ꯊꯕꯛ ꯆꯠꯈꯤꯕ ꯑꯗꯨꯒꯤ ꯑꯩ ꯏꯊꯟꯗ ꯂꯩꯕꯒꯦ ꯑꯩꯅ ꯊꯣꯡꯕꯀꯣ
ꯎꯝ ꯍꯥꯎꯕꯅꯦ
ꯑꯩꯅ ꯑꯌꯥꯝꯕ ꯊꯣꯡꯕꯅꯦ ꯏꯆꯦ ꯃꯔꯛ ꯃꯔꯛꯇ ꯊꯕꯛ ꯃꯥꯗꯣ ꯑꯌꯨꯛꯇ ꯆꯠꯈ꯭ꯔꯗꯤ ꯑꯩꯅ ꯂꯩꯍꯧꯕ ꯂꯩꯍꯧꯔꯗꯤ ꯑꯩꯅ ꯊꯣꯡꯕ ꯑꯗꯨꯒ ꯑꯩ ꯅꯨꯡꯗꯥꯡꯒꯨꯝꯕꯗ ꯆꯠꯂꯗꯤ ꯃꯥꯅ ꯇꯤꯐꯤꯟꯒꯨꯝꯕ ꯁꯦꯝꯕ ꯀꯣ ꯃꯥꯅ ꯉꯟꯅ ꯍꯧꯒꯠꯂꯗꯤ ꯁꯨꯃꯥꯏꯅ ꯇꯧꯔꯒ
ꯅꯪꯒꯤ ꯃꯈꯣꯟ ꯏꯀꯣ ꯆꯠꯇꯦꯀꯣ
ꯍꯣꯏ ꯆꯠꯇꯦ
ꯎꯝ
ꯑꯩ ꯆꯠꯄ꯭ꯔꯣ
ꯆꯠꯇ‌ꯦ
ꯑꯥ ꯁꯤꯗꯗꯤ ꯅꯣꯡ ꯀꯟꯅ ꯆꯨꯋꯦ ꯑꯩꯈꯣꯏꯔꯣꯝꯗꯗꯤ
ꯑꯣ ꯍꯧꯖꯤꯛ ꯅꯣꯡ ꯆꯨꯔꯛꯑꯦ
ꯑ‌ꯣ ꯇꯨꯝꯅꯤꯡꯕꯅꯦ ꯂꯣꯏꯁꯤꯜꯂꯒ ꯇꯨꯝꯒꯦ ꯊꯕꯛꯁꯦ ꯂꯣꯏꯁꯤꯜꯂꯒ ꯀꯣ ꯊꯕꯛ ꯊꯕꯛ ꯌꯥꯝꯃꯦ ꯍꯟꯗꯛꯁꯦ
ꯑꯩ ꯑꯩꯗꯤ ꯇꯨꯝꯅꯤꯡꯗꯦ
ꯑꯩꯗꯤ ꯇꯨꯝꯗ꯭ꯔꯤꯌ‌ꯦ ꯑꯗꯨꯏꯅꯦ ꯍꯥꯏꯁꯦ
ꯎꯝ ꯅꯨꯡꯗꯥꯡ ꯇꯨꯝꯗ꯭ꯔꯤꯕ
ꯅꯨꯡꯗꯥꯡꯒꯤ ꯇꯨꯝꯗ꯭ꯔꯤ ꯍꯣꯏ
ꯀꯩꯒꯤꯅꯣ
ꯍꯨꯖꯤꯛ ꯇꯨꯝꯅꯤꯡꯗꯕ ꯑꯩꯅꯀꯣ ꯑꯗꯨꯒ ꯍꯥꯥ
ꯐꯣꯟ ꯌꯦꯡꯒ ꯂꯩꯔꯤꯔꯣ
ꯍꯣꯏ ꯉꯁꯥꯏ ꯐꯣꯟ ꯌꯦꯡꯉ ꯂꯩꯕ ꯉꯁꯥꯏ ꯐꯣꯟ ꯌꯦꯡꯕ ꯅꯠꯇꯗ ꯉꯁꯥꯏ ꯑꯗꯨꯝ ꯑꯩ ꯑꯁ ꯍꯣꯔꯦꯟ ꯇꯨꯝꯅꯤꯡꯉꯛꯑꯗꯤ ꯊꯣꯡꯕ ꯇꯜꯂꯅꯤ ꯑꯗꯨꯒꯤ ꯊꯣꯡꯉꯦ ꯊꯣꯡꯉꯒ ꯆꯥꯕ ꯂꯣꯏꯔꯒ ꯍꯧꯖꯤꯛꯅ ꯐꯝꯕꯅꯤ
ꯊꯕꯛ ꯌꯥꯝ ꯂꯩꯕ꯭ꯔ‌ꯣ
ꯎꯝ ꯊꯕꯛ ꯌꯥꯝ ꯂꯩꯇꯦꯗ ꯍꯌꯦꯡꯒ ꯉꯁꯤ ꯍꯌꯦꯡꯒ ꯉꯁꯤ ꯍꯌꯦꯡ ꯉꯁꯤꯒ ꯍꯌꯦꯡꯁꯦ ꯑꯣꯐꯅꯦꯕꯀꯣ
ꯑꯣꯝ
ꯑꯩꯒꯤ ꯍꯥꯏꯗꯤ ꯁꯨꯇꯤ ꯊꯥꯕ ꯑꯗꯨꯒꯤ ꯇꯨꯝꯁꯨ ꯇꯨꯝꯅꯤꯡꯗꯕ ꯀꯩ ꯈꯪꯗꯦ ꯔꯣꯔꯦꯟ ꯇꯨꯝꯅꯤꯡꯉꯛꯇꯧ ꯃꯥꯜꯂꯦ ꯑꯃꯛ ꯇꯨꯝꯕꯨ ꯇꯨꯝꯈ꯭ꯔꯗꯤ ꯍꯧꯒꯠꯂꯔꯣꯏ ꯍꯧꯒꯠꯄꯗꯤ ꯍꯧꯖꯤꯛꯐꯥꯎꯗꯤ ꯇꯨꯝꯅꯤꯡꯗ꯭꯭ꯔꯔꯤ
ꯇꯨꯝꯃꯨ ꯇꯨꯝꯃꯨ ꯇꯨꯝꯕ ꯐꯕꯅꯤ ꯑꯗꯨꯕꯨ ꯍꯧꯖꯤꯛꯇꯤ ꯇꯨꯝꯕ ꯃꯇꯝ ꯅꯠꯇꯦ
ꯍꯣꯏ ꯑꯗꯨꯕꯨ ꯑꯩꯗꯤ ꯅꯨꯡꯗꯥꯡꯗ ꯁꯨꯕꯅꯤꯅꯀꯣ ꯑꯌꯨꯛꯇ ꯑꯣꯏꯅ ꯑꯌꯨꯛꯇ ꯑꯣꯏꯅ ꯇꯨꯝꯕ ꯎꯝ ꯉꯁꯥꯏꯗꯒꯤ ꯇꯨꯝꯒꯦ ꯇꯧꯕꯅꯦ ꯑꯗꯨ ꯇꯨꯝꯅꯤꯡꯗꯕ ꯑꯗꯨꯒꯤ ꯑꯩ ꯍꯥꯏꯕꯗꯣ ꯍꯥꯏꯗꯤ ꯉꯁꯤꯁꯦ ꯁꯨꯇꯤ ꯂꯩꯕꯒꯤ ꯇꯨꯝꯅꯤꯡꯗꯕ꯭ꯔꯥ ꯈꯪꯗꯦ ꯉꯁꯤꯒ ꯍꯌꯦꯡ ꯁꯨꯇꯤ ꯂꯩꯕ ꯑꯩꯒꯤꯀꯣ ꯑꯗꯨꯒꯤ ꯇꯨꯝꯅꯤꯡꯗꯕ ꯍꯥꯏꯇꯥꯔꯦ
ꯁꯨꯇ ꯂꯩꯗꯤ ꯇꯨꯡ ꯂꯒꯕꯅꯦ ꯊꯕꯛ ꯃ ꯃꯇꯝꯅ ꯇꯨꯡ
ꯊꯕꯛ ꯃꯇꯝꯗꯅꯦ ꯇꯨꯝꯅꯤꯡꯉꯤꯁ ꯂ ꯀ ꯌꯥꯝ ꯈꯣꯏ
ꯅꯨꯄꯥꯅꯤꯅ ꯅꯗ ꯃꯥꯂ ꯀ ꯅꯃꯥꯏꯀꯣ
ꯍꯥꯥ
ꯃꯥ
ꯗ꯭ꯔꯃꯥꯒꯨꯝꯕ ꯌꯦꯡꯕ꯭ꯔꯥ ꯍꯥꯏꯕ
ꯍꯣꯏ
ꯑꯩꯗꯤ ꯗ꯭ꯔꯃꯥ ꯌꯦꯡꯗꯦꯗ ꯑꯩꯗꯤ ꯀꯩꯅꯣ ꯃꯨꯚꯤ ꯍꯣꯂꯤꯋꯨꯠ ꯃꯨꯚꯤꯒꯨꯝꯕ ꯍꯣꯔꯔꯒꯤꯒꯨꯝꯕ ꯁꯤꯦꯔꯤꯌꯦꯜ ꯀꯤꯂꯔꯈꯣꯏꯒꯨꯝꯕꯗꯤ ꯌꯦꯡꯉꯦ ꯑꯗꯨꯑꯣꯏꯁꯨ ꯗ꯭ꯔꯃꯥꯗꯤ ꯌꯥꯝ ꯌꯦꯡꯗꯦ ꯑꯩꯗꯤ ꯌꯦꯡꯗꯦꯗ ꯗ꯭ꯔꯃꯥꯗꯤ ꯑꯃꯣꯛ ꯑꯦꯛꯁꯟ ꯃꯨꯚꯤꯒꯨꯝꯕ ꯑꯌꯥꯝꯕ ꯌꯦꯡꯕꯀꯣ ꯑꯦꯛꯁꯟ ꯃꯨꯚꯤꯒꯨꯝꯕ ꯅꯨꯄꯤꯁꯤꯡꯗꯤ ꯌꯥꯝ ꯌꯦꯡꯅꯩꯩꯅ ꯑꯗꯨ ꯑꯩꯗꯤ ꯌꯥꯝ ꯌꯦꯡꯅꯗꯦ ꯑꯗꯨꯗꯤ
ꯍꯟꯗꯞꯇ ꯀ ꯌꯥ ꯌꯦ꯭ꯔꯦ ꯑꯩꯁꯨ ꯅꯝ ꯜꯦ
ꯍꯣꯏ ꯑꯩꯗꯤ ꯀꯩꯅꯣ ꯃꯤ ꯈꯤꯇꯪ ꯍꯥꯏꯗꯤ ꯍꯣꯔꯔꯒꯤ ꯃꯨꯚꯤꯒꯨꯝꯕꯗꯣ
ꯊꯥ
ꯑꯗꯨꯒ ꯃꯤ ꯁꯤꯦꯔꯤꯌꯦꯜ ꯀꯤꯂꯔꯒꯤꯒꯨꯝꯕ ꯁꯤ ꯔꯣꯡ ꯇꯔꯟꯒꯤꯒꯨꯝꯕ ꯑꯗꯨꯒ ꯑꯁ ꯀꯔꯤ ꯀꯔꯤ ꯑꯗꯨ ꯌꯥꯝ ꯂꯩ ꯑꯗꯨꯒꯨꯝꯕ ꯌꯦꯡꯕ ꯌꯦꯡꯅꯤꯡꯉꯤ ꯑꯗꯨꯝꯕꯗꯣ ꯅꯪꯗꯤ ꯌꯦꯡꯕ꯭ꯔꯥ ꯑꯗꯨꯒꯨꯝꯕ
ꯑꯩꯁꯨ ꯑꯗꯨꯝꯕ ꯌꯦꯅꯤ ꯍꯥ
ꯑ
ꯀꯥꯇꯨꯅ ꯉꯨꯝꯕꯨꯁꯨ ꯑꯩꯗꯤ ꯌꯥꯝ ꯑꯦꯅꯤꯌꯦꯗ
ꯍꯣꯏ ꯀꯩꯅꯣ ꯇꯦꯔꯤꯐꯥꯏꯌꯔ ꯍꯥꯏꯅꯀꯣ
ꯍꯥ
ꯌꯦꯡꯉꯝꯕꯁꯨ ꯌꯥꯏ ꯅꯪ ꯇꯦꯔꯤꯐꯥꯏꯌꯔ ꯍꯥꯏꯅ ꯌꯦꯡꯉ ꯐꯖꯕꯅꯦꯗꯤ ꯑ ꯏꯩꯅ ꯍꯣꯂꯋꯤꯟ ꯍꯣꯂꯣꯋꯤꯟ ꯅꯥꯏꯠꯀꯨꯝꯕꯗ ꯃꯥꯅ ꯑꯦꯇꯦꯛ ꯇꯧꯕꯅꯦꯕ ꯃꯤꯁꯤꯡꯗꯀꯣ
ꯎꯝ
ꯃꯤ ꯑꯁꯦꯡꯕꯩꯅꯦ ꯃꯤ ꯑꯁꯦꯡꯕꯅ ꯑꯦꯇꯦꯛ ꯇꯧꯕ ꯃꯤꯗ ꯍꯥꯠꯄꯒꯨꯝꯕ ꯇꯧꯕ ꯀꯣ ꯃꯥꯛꯁ ꯍꯥꯞꯄꯒ ꯑꯗꯨ ꯑꯃ ꯂꯩꯔꯦ ꯑꯗꯨꯒ ꯅꯪ ꯔꯣꯡ ꯇꯔꯟꯗꯤ ꯌꯦꯡꯕ꯭ꯔꯥ
ꯌꯦꯡꯗꯦ
ꯕꯣꯂꯤꯋꯨꯗ ꯕꯣꯂꯤꯋꯨꯠ ꯍꯥꯏ ꯍꯣꯂꯤꯋꯨꯗꯀꯤ ꯃꯨꯚꯤ ꯑꯗꯨꯁꯨ ꯅꯨꯡꯉꯥꯏꯕꯅꯦ ꯑꯥ ꯃꯣꯏꯁꯦ ꯑꯗꯨꯝ ꯖꯪꯒꯜꯗꯒꯨꯝꯕ ꯃꯥꯎꯟꯇꯦꯟꯒꯨꯝꯕꯗ ꯇ꯭ꯔꯦꯛꯀꯤꯡ ꯆꯠꯄꯗ ꯃꯤ ꯍꯥꯠꯄ ꯃꯤꯅ ꯂꯥꯛꯄꯀꯣ ꯃꯤ ꯍꯥꯠꯄ ꯃꯤꯗꯣ ꯑꯅꯤꯔ ꯑꯍꯨꯝꯔ ꯑꯣꯏꯕꯅꯦꯕ
ꯎꯝ
ꯏꯁ ꯅꯨꯡꯉꯥꯏꯕꯅꯦ ꯑꯁꯦꯡꯕꯒꯤ ꯃꯥꯟꯕꯀꯣ ꯆꯥꯛꯂꯥꯝꯃꯦꯕ
ꯎꯝ
ꯑꯥ ꯅꯣꯏꯗꯤ ꯉꯟꯅ ꯆꯥꯕꯅꯤꯅ ꯍꯣꯏ ꯑꯃꯨꯛꯀ ꯂꯥꯝꯕꯗꯤ ꯌꯥꯧꯔꯗꯤ ꯌꯧꯔꯅꯤ
ꯎꯝ ꯑꯩꯗꯤ ꯅꯨꯡꯊꯤꯟꯜꯁꯨ ꯆ ꯆꯥꯛ ꯑꯗꯨꯝ ꯆꯥꯏꯑꯕ
ꯍꯣꯏ ꯌꯨꯝꯗ ꯂꯩꯔꯤꯗꯤ ꯀꯗꯥꯏꯒ ꯌꯨꯝꯗ ꯂꯩꯔꯗꯤ ꯑꯩꯈꯣꯏꯁꯨ ꯆꯥꯏꯗ ꯑꯌꯨꯛ ꯆꯥꯏ ꯅꯨꯡꯊꯤꯟ ꯆꯥꯏ ꯅꯨꯡꯗꯥꯡ ꯆꯥꯏꯗ
ꯑꯩꯗꯤ ꯅꯨꯡꯊꯤꯜꯗ ꯑꯅꯤꯔꯛ ꯆꯥꯕ ꯅꯨꯃꯤꯠꯀ ꯂꯩꯕꯅꯤ
ꯗ ꯑꯅꯤꯔꯛ ꯀꯣ
ꯌꯥꯝ ꯌꯥꯝ ꯆꯥꯗꯕꯤꯗꯀꯣ ꯈꯥꯖꯤꯛ ꯈꯥꯖꯤꯛ ꯇꯪ ꯆꯥꯔꯒ
ꯍꯣꯏ ꯅꯨꯄꯤꯁꯤꯡꯗꯤ ꯑꯌꯥꯝꯕ ꯁꯨꯃꯥꯏꯅ ꯇꯧꯋꯤꯗ ꯌꯥꯝꯗꯤ ꯆꯥꯗꯦ ꯑꯗꯨꯑꯣꯏꯁꯨ ꯃꯣꯏꯁꯦ ꯈꯤꯇꯪ ꯈꯤꯇꯪ ꯒꯨꯝꯕ ꯀꯣ
ꯃꯔꯛ ꯃꯔꯛ ꯇꯥꯗꯤ ꯌꯥꯝ ꯆꯥꯌꯦ ꯊꯤꯕꯣꯡꯗꯤ ꯂꯥꯎꯋꯦꯗ ꯌꯥꯝ ꯑꯗꯨꯕꯨ ꯅꯣꯏꯗꯕ
ꯑꯣ
ꯏꯌꯥꯡ ꯀꯪꯕꯗꯣ ꯃꯤꯅ ꯍꯥꯏꯔꯤꯅꯦ ꯅꯨꯡꯁꯤꯠ ꯈꯔ ꯀꯜꯂꯗꯤ ꯃꯄꯥꯟ ꯊꯣꯛꯀꯅꯣ
ꯀꯪꯕ꯭ꯔꯅꯦ ꯅꯪꯕꯨ ꯀꯪꯗꯣ ꯃꯥꯟꯗꯦꯗ
ꯈꯪꯉꯦ꯫
ꯌꯥꯝ ꯅꯨꯄꯤꯗꯤ ꯀꯪꯕꯅ ꯐꯖꯩꯗ ꯑꯩꯗꯤ ꯐꯖꯕꯕꯨꯗꯤꯀꯣ
ꯎꯝ
ꯑꯩꯒꯤꯗꯃꯛꯇꯤ ꯍꯥꯏꯕ ꯅꯨꯄꯤ ꯀꯟꯒꯒ ꯀꯪꯕꯗꯨꯅ ꯐꯖꯩ ꯑꯩꯒꯤꯗꯃꯛ
ꯆꯞ ꯆꯥꯕ ꯂꯩꯌꯦꯅ ꯌꯥꯝ ꯀꯪꯕ ꯅꯠꯇꯕ
ꯎꯝ ꯍꯣꯏ ꯑꯗꯨꯁꯨꯅꯦ ꯑꯗꯨꯏꯁꯨ ꯍꯥꯏꯗꯤ ꯀꯪꯕ ꯍꯥꯏꯕꯨ ꯌꯥꯝꯅ ꯀꯪꯕꯗꯨ ꯅꯠꯇꯦꯗ ꯑꯗꯨꯏꯁꯨ
ꯑꯗꯨ ꯄꯤꯒꯦ ꯅꯪꯒꯤ ꯑꯗꯨ ꯄꯤꯒꯦꯕ ꯅꯪꯒꯤ
ꯎꯝ ꯀꯔꯤ ꯍꯥꯏꯕ
ꯑꯗꯨ ꯌꯥꯝ ꯀꯪꯕ ꯃꯤꯗꯣ
ꯍꯣꯏ
ꯅꯪꯒꯤ ꯄꯤꯒꯦꯕ
ꯌꯥꯝ ꯀꯪꯕ ꯃꯤꯗꯤ ꯅꯠꯇꯦꯗ ꯑꯗꯨꯑꯣꯏꯁꯨ ꯅꯨꯄꯤ ꯏꯔꯤ
ꯀꯌꯥꯝ ꯋꯥꯡꯒꯦ
ꯑꯩ ꯐꯥꯏꯚ ꯄꯣꯏꯟ ꯐꯥꯏꯚ ꯌꯥꯝ ꯋꯥꯡꯕ ꯅꯠꯇꯦ ꯐꯥꯏꯚ ꯄꯣꯏ ꯐꯥꯏꯚ ꯈꯅꯤ
ꯑꯩꯅ ꯋꯥꯔꯤ ꯁꯥꯕ ꯃꯤꯁꯤ ꯂꯣꯏꯅꯃꯛ ꯐꯥꯏꯚ ꯄꯣꯏꯟ ꯐꯥꯏꯚ ꯐꯥꯏꯚ ꯄꯣꯏꯟ ꯁꯤꯛꯁ ꯃꯤ ꯉꯥꯛꯇꯅꯤ
ꯑ ꯐꯥꯏꯚ ꯄꯣꯏꯟ ꯐꯥꯏꯚ ꯀꯥ ꯁꯤꯛꯁꯇꯤ ꯌꯥꯎ ꯆꯞ ꯆꯥꯕꯗꯤ ꯌꯥꯎꯗꯦ ꯑꯗꯨ ꯐꯥꯏꯚ ꯄꯣꯏꯟ ꯐꯥꯏꯚ ꯀꯣ ꯁꯤꯛꯁ ꯃꯔꯛꯇ ꯀꯣ
ꯋꯥꯡꯉꯨ ꯌꯥꯗ꯭ꯔꯕꯣ
ꯈꯪꯗꯦꯅꯦ ꯋꯥꯡꯕꯁꯦ ꯌꯥꯗ꯭ꯔ ꯃꯥꯜꯂꯦ ꯋꯥꯡꯕ ꯃꯥꯒꯤ ꯂꯤꯃꯤꯠ ꯍꯦꯟ ꯑꯥ ꯂꯤꯃꯤꯠ ꯌꯥꯎꯔ ꯃꯥꯜꯂꯦ ꯋꯥꯡꯗ꯭ꯔꯦ ꯀꯩ ꯇꯧꯔ
ꯎꯝ ꯎꯝ ꯑꯩꯗꯤ ꯋꯥꯡꯕ ꯅꯨꯄꯥꯁꯦ ꯌꯥꯝ ꯄꯥꯝꯃꯦ ꯐꯖꯩ
ꯑ ꯍꯣꯏ ꯅꯨꯄꯥ ꯍꯥꯏꯗꯤ ꯅꯨꯄꯤꯁꯤꯡ ꯅꯨꯄꯥ ꯋꯥꯡꯕꯁꯨ ꯄꯥꯝꯕ ꯂꯩ
ꯄꯥꯝꯃꯦ ꯍꯣꯏ ꯅꯣꯏꯁꯨ ꯅꯨꯄꯤ ꯋꯥꯡꯕ ꯄꯥꯝꯕ꯭ꯔꯥ
ꯎꯝ ꯅꯨꯄꯤ ꯋꯥꯡꯕ ꯍꯣꯏ ꯅꯨꯄꯤ ꯋꯥꯡꯕ ꯍꯥꯏꯁꯦ ꯌꯥꯝ ꯋꯥꯡꯕ ꯅꯠꯇꯦ ꯑꯗꯨꯏꯁꯨ ꯆꯥꯡ ꯑꯃꯗ ꯋꯥꯡꯕ
ꯐꯣꯔ ꯐꯣꯔ ꯐꯣꯔꯒꯤ ꯅꯨꯄꯤ ꯄꯥꯝꯕꯔꯥꯗꯨꯗꯤ
ꯐꯣꯔ ꯐꯣꯔ ꯈꯛꯇ ꯑꯣꯏꯕ
ꯐ ꯈꯪꯗꯦ ꯐꯣꯔ ꯄꯣꯏꯟ ꯀꯌꯥꯅꯣ ꯑꯗꯨ ꯐꯥꯏꯚ ꯌꯧꯗꯕꯁꯤꯡꯗꯣ
ꯑꯣ ꯈꯪꯗꯦꯗ ꯅꯨꯄꯤꯁꯨ ꯐꯥꯏꯚ ꯅꯨꯄꯤꯁꯤ ꯐꯥꯏꯚ ꯐꯣꯔ ꯌꯧꯕꯁꯨ ꯐꯥꯏꯚ ꯌꯧꯗꯕꯁꯨ ꯌꯥꯝ ꯂꯩꯕꯅꯤꯀꯣ
ꯄ꯭ꯂꯦ
ꯑꯗꯨꯢꯁꯨ ꯅꯨꯄꯤꯗꯗꯤ ꯑꯝ ꯑꯥ ꯐꯥꯏꯚ ꯆꯞ ꯆꯥꯔꯗꯤ ꯍꯧꯌꯦ ꯑꯗꯨ ꯍꯥꯏꯗꯤ ꯑꯩꯅ ꯍꯥꯏꯗꯤ ꯅꯨꯄꯤꯁꯤꯡꯁꯦ ꯎꯝ ꯃꯣꯏꯗꯤ ꯐꯥꯏꯚ ꯌꯎꯗ꯭ꯔꯁꯨ ꯌꯥꯝꯅ ꯇꯦꯟꯅꯗꯤ ꯎꯗꯕꯅꯦ
ꯐꯖꯥꯗꯕꯅꯦꯍꯦ ꯎꯝꯍꯝ ꯌꯥꯝ ꯄꯤꯛꯄ ꯌꯥꯝ ꯇꯦꯟꯕꯁꯨ ꯂꯩꯕꯅꯦ
ꯑ ꯍꯥꯏꯗꯤ ꯍꯣꯏ ꯃꯣꯏ ꯃꯁꯥ ꯄꯤꯛꯁꯤꯜꯂꯒ ꯀꯣ ꯄꯤꯛꯁꯤꯜꯂꯒ ꯑꯃꯨꯛꯀ ꯍꯥꯏꯗꯤ ꯅꯦꯝꯁꯤꯜꯂꯗꯤ ꯈꯪꯗꯦ ꯑꯥ ꯅꯣꯏꯔꯒ ꯅꯦꯝꯁꯤꯜꯂꯗꯤ ꯈꯪꯗꯦ ꯍꯥꯏꯕ
ꯎꯝ ꯁꯤꯂꯦꯗꯔ ꯃꯥꯟꯒꯅꯤ
ꯍꯣꯢ ꯐꯥꯏꯚ ꯄꯣꯏꯟ ꯇꯨ ꯐꯥꯏꯚ ꯄꯣꯏꯟ ꯑ ꯐꯥꯏꯚ ꯐꯥꯏꯚ ꯐꯥꯏꯚꯇꯒꯤꯗꯤ ꯌꯥꯏꯗ ꯐꯥꯏꯚꯇ ꯍꯧꯔ ꯅꯨꯄꯤꯗꯤ ꯐꯥꯏꯚ ꯑꯣꯏꯔꯗꯤ ꯋꯥꯡꯉꯦꯅ ꯑꯗꯨꯝ ꯑꯗꯨꯕꯨꯗꯤ ꯂꯣꯏꯌꯦꯕ ꯎꯝ
ꯅꯪꯒꯤ ꯕꯥꯏꯕ꯭ꯔꯦꯁꯟ ꯇꯥꯏ
ꯍꯣꯏ ꯃꯦꯁꯦꯁ ꯂꯥꯛꯄꯗꯨꯒꯤ
ꯎꯝ ꯀꯅꯅꯣ ꯑꯩ ꯍꯤꯍꯤ
ꯈꯪꯗꯦꯅꯦ ꯀꯅꯥ ꯑꯩ ꯆꯦꯔꯥ ꯈꯪꯗꯦ ꯒ꯭ꯔꯨꯞꯀꯤ ꯃꯦꯁꯦꯁ ꯃꯥꯜꯂꯦꯗ
ꯎꯝ
ꯀꯩꯅꯣ ꯑꯝ ꯑꯥ ꯅꯪꯁꯦ ꯍꯧꯖꯤꯛꯁꯦ ꯌꯨꯝꯗ ꯂꯩ ꯍꯥꯏꯕꯀꯣ
ꯍꯣꯏ ꯌꯨꯝꯗ ꯂꯩꯌꯦ
ꯑꯗꯨ ꯊꯥ ꯀꯩ ꯃꯇꯝꯗ ꯊꯕꯛ ꯇꯧꯒꯦ ꯍꯥꯏꯕ
ꯍꯥ ꯍꯟꯗꯛ ꯑꯁꯤ ꯊꯥ ꯂꯥꯁ ꯋꯤꯛꯇ ꯆꯠꯀꯗꯕ ꯃꯥꯂꯦ ꯑꯩ
ꯁꯤ ꯊꯥꯗꯀꯣ
ꯍꯣꯏ ꯂꯥꯁ ꯋꯤꯛ ꯑꯗꯨꯝꯕꯗ ꯆꯠꯀꯗꯕ ꯃꯥꯜꯂꯦ
ꯎꯝ
ꯑꯩ ꯍꯧꯖꯤꯛ ꯏꯕꯥꯅꯤ ꯋꯥꯔꯤ ꯁꯥꯕ ꯂꯣꯏꯔꯒ ꯑꯩꯈꯣꯏ ꯏꯆꯦꯗ ꯋꯥꯔꯤ ꯁꯥꯗꯣꯏꯅꯦꯕ ꯍꯧꯖꯤꯛ ꯀꯣꯜ ꯇꯧꯔꯑꯣ ꯍꯥꯏꯌꯦꯀꯣ ꯍꯥꯏꯌꯦꯕ ꯍꯥꯏꯕ ꯍꯧꯖꯤꯛ ꯅꯠꯇ꯭ꯔꯗꯤ ꯃꯥꯁꯨ ꯁꯪꯗꯕ ꯀꯣ ꯃꯥꯅ ꯇꯧꯔꯛꯑꯣ ꯍꯥꯏꯕ ꯃꯇꯝꯗ ꯇꯧꯔꯛꯇ꯭ꯔꯗꯤ ꯃꯇꯝ
ꯍꯣꯏ
ꯀꯩꯅꯣ ꯋꯥꯔꯤ ꯁꯥꯕ ꯃꯇꯝ ꯂꯩꯇꯕꯗꯣ
ꯍꯣꯏ
ꯃꯥꯖꯨ ꯍꯧꯖꯤꯛꯛꯇ ꯍꯒꯠꯂꯤ ꯍꯥꯏ
ꯑꯣ
ꯃꯣꯏꯁꯨ ꯄꯨꯡ ꯄꯨꯡ ꯕꯥꯔꯣꯗ ꯂꯣꯏꯌꯦꯕꯀꯣ ꯊꯕꯛꯇꯣ
ꯎꯝ ꯑꯣ ꯅꯨꯡꯗꯥꯡ ꯋꯥꯏꯔꯥꯝ ꯑꯣ ꯅꯠꯇꯦ ꯅꯠꯇꯦ ꯉꯁꯥꯏ ꯑꯍꯣꯏ ꯍꯣꯏ
ꯑꯍꯤꯡ ꯄꯨꯡ ꯕꯔꯣꯗ
ꯎꯝ
ꯄꯨꯡ ꯕꯔꯣꯗ ꯆꯠꯂꯒ ꯄꯨꯡ ꯕꯔꯣꯗ ꯂꯣꯏꯕ ꯕꯥꯔꯣ ꯃꯈꯥꯏ ꯆꯠꯂꯕ ꯔꯣ ꯇꯥꯗꯔꯤꯉꯩ ꯂꯣꯏꯔꯕ꯭ꯔꯣ ꯑꯗꯨꯃꯥꯏꯅ ꯇꯥꯎ
ꯎ
ꯑ ꯉꯁꯤꯗꯤ ꯁꯨꯗꯤ ꯂꯧꯋꯦ ꯍꯥꯏꯌꯦ ꯑꯗꯨꯒꯤ ꯍꯧꯖꯤꯛ ꯐꯣꯟ ꯇꯧꯔꯛꯑꯣ ꯃꯦꯁꯦꯁ ꯊꯥꯔꯛꯄꯀꯣ ꯐ꯭ꯔꯤ ꯂꯩꯔꯗꯤ ꯐꯣꯟ ꯇꯧꯔꯛꯑꯣꯅ ꯑꯩꯅ ꯉꯥꯏꯍꯥꯛ ꯂꯩꯔꯒ ꯇꯧꯔꯛꯀꯦ ꯍꯥꯏꯈꯤꯕꯅꯦ
ꯑꯣ
ꯑꯩꯅ ꯉꯁꯤ ꯌꯥꯝ ꯆꯤꯜꯂꯦ ꯑꯩ ꯍꯥꯏꯕ
ꯑꯣ
ꯈꯨꯝ ꯈꯨꯝꯕ ꯌꯥꯝ ꯍꯩꯀꯣ ꯍꯣꯢ ꯍꯣꯢ ꯍꯣꯢ
ꯍꯤ ꯍꯤ
ꯌꯥꯝ ꯍꯣꯏ ꯍꯣꯢꯅꯤꯒꯣ
ꯑꯥ ꯅꯣꯏ ꯏꯆꯦꯅꯥꯛꯇ ꯆꯠꯂꯒ ꯑꯗꯨꯗ ꯊꯕꯛ ꯇꯧꯒꯦ ꯍꯥꯏꯕꯀꯣ
ꯍꯣꯏ
ꯎꯝ ꯍꯣꯏ ꯑꯗꯨꯅ ꯐꯩꯗ ꯍꯥꯏꯗꯤ ꯌꯨꯝꯗ ꯂꯩꯕ ꯁꯔꯨꯛꯄꯨꯗꯤꯀꯣ ꯅꯨꯄꯤ ꯑꯣꯏꯔꯁꯨ ꯅꯨꯄꯥ ꯑꯣꯏꯔꯁꯨ ꯊꯕꯛ ꯑꯗꯨꯝ ꯇꯧꯕꯅ ꯐꯩ ꯀꯣꯏꯁꯨ ꯌꯨꯝ ꯂꯩ ꯀꯩꯁꯨ ꯀꯥꯟꯅꯗꯦ ꯑꯩꯁꯨ ꯉꯥꯏꯔꯦ ꯃꯈꯣꯏ ꯏꯃꯥꯟꯗꯅꯕ ꯈꯣꯏꯁꯨ ꯍꯥꯏꯗꯤ ꯑꯩꯈꯣꯏꯒꯤ ꯀ꯭ꯂꯥꯁꯃꯦꯠ ꯑꯣꯏꯕ ꯈꯣꯏ ꯑꯩꯈꯣꯏ ꯒ꯭ꯔꯦꯖꯨꯌꯦꯠ ꯂꯣꯏꯔꯒ ꯌꯨꯝꯗ ꯀꯩꯁꯨ ꯇꯧꯗꯕꯤꯗ ꯂꯩꯕ ꯌꯥꯝ ꯂꯩꯕ ꯑꯗꯨ ꯍꯣꯏ ꯃꯣꯏꯅ ꯌꯨꯝꯗ ꯂꯩꯔꯒ ꯍꯥꯏꯗꯤ ꯎꯝ ꯀꯩꯀꯩ ꯊꯕꯛꯀꯨꯝꯕ ꯃꯣꯏꯅ ꯅꯠꯇ꯭ꯔꯒ ꯀꯩ ꯀꯩ ꯄ꯭ꯂꯥꯟ ꯂꯩꯔꯒ ꯇꯧꯔꯗꯤ ꯈꯪꯗꯦ ꯑꯗꯨꯏꯁꯨ ꯀꯩꯁꯨ ꯇꯧꯗꯕꯤ ꯂꯩꯔꯗꯤ ꯅꯨꯡꯉꯥꯏꯇꯦꯅ ꯅꯨꯄꯥ ꯑꯣꯏꯔꯗꯤꯀꯣ
ꯍꯣꯏ
ꯎꯝ ꯑꯗꯨꯒꯤ ꯑꯩꯗꯤ ꯍꯦꯛ ꯂꯣꯏꯕꯒ ꯆꯠꯈ꯭ꯔꯦ ꯃꯄꯥꯟꯗ ꯆꯠꯂꯒ ꯑꯗꯨꯝ ꯊꯕꯛ ꯁꯨꯏ ꯏꯃꯥꯟꯅꯕ ꯃꯈꯣꯏꯁꯨ ꯑꯗꯨꯝ ꯀꯧꯕꯅꯦ ꯂꯥꯛꯑꯣ ꯀꯩ ꯇꯧꯒꯦꯔꯥ ꯌꯨꯝꯗ ꯀꯩꯁꯨ ꯇꯧꯗꯕꯤꯗ ꯂꯩꯔꯒ ꯍꯥꯏꯔꯒ ꯂꯥꯛꯅꯤꯡꯗꯦ ꯂꯥꯛꯅꯤꯡꯗꯦ
ꯎꯝ ꯍꯣꯏ ꯑꯗꯨꯝꯕ ꯊꯕꯛ ꯅꯠꯇ꯭ꯔꯁꯨ ꯊꯕꯛ ꯑꯇꯣꯞꯄ ꯍꯣꯠꯅꯔꯝꯃꯗꯤ ꯀꯩꯁꯨ ꯀꯥꯏꯗꯦꯀꯣ ꯅꯨꯄꯥꯇꯤ ꯅꯨꯄꯤꯗꯒꯤ ꯍꯦꯟꯅ ꯀꯩꯅꯣ ꯇꯧꯋꯦꯕ ꯅꯨꯄꯥꯗꯤ ꯌꯨꯝ ꯅꯨꯄꯤ ꯂꯧꯒꯗꯕꯅꯤꯅꯀꯣ
ꯗꯨꯅ‌ꯦ
ꯏꯃꯨꯡ ꯑꯃ ꯂꯩꯒꯗꯕꯅꯤꯅ ꯊꯕꯛ ꯇꯧꯗꯕ ꯌꯥꯗꯦꯕ
ꯅꯨꯄꯥ ꯑꯁ ꯍꯥꯏꯗꯤ ꯑꯩꯈꯣꯏꯁꯨ ꯍꯣꯏ ꯇꯟꯕꯨꯗꯤ ꯇꯟꯕꯅꯦ ꯑꯗꯨꯏꯁꯨ ꯅꯨꯄꯥꯗꯣ ꯍꯥꯏꯗꯤ ꯎꯝ ꯇꯟꯕꯁꯨ ꯍꯥꯏꯗꯤ ꯆꯍꯤꯒꯨꯝꯕ ꯂꯩꯅ ꯍꯥꯏꯗꯤ ꯈꯤꯇꯪ ꯇꯤꯅ‌ꯦꯖ ꯃꯇꯝꯗ ꯑꯗꯨꯝꯕꯗ ꯊꯕꯛ ꯇꯧꯅꯤꯡꯗꯕ ꯉꯥꯎꯁꯤꯟꯅꯅꯤꯡꯕ ꯑꯗꯨ ꯃꯇꯝ ꯂꯩꯕꯅꯦ ꯑꯗꯨꯏꯁꯨ ꯑꯗꯨ ꯍꯦꯜꯂꯒ ꯇ꯭ꯋꯦꯟꯇꯤ ꯇ꯭ꯋ‌ꯦꯟ ꯇ꯭ꯋꯦꯟꯇꯤ ꯄ꯭ꯂꯥꯁ ꯏꯌꯔꯁ ꯌꯧꯔꯒ ꯊꯕꯛ ꯁꯨꯅꯤꯡꯗꯕꯤ ꯌꯨꯝꯗ ꯑꯗꯨꯝ ꯂꯩꯅꯤꯡꯕ ꯑꯗꯨꯒꯨꯝꯕꯗꯗꯤ ꯌꯥꯗ꯭ꯔꯦꯕ ꯅꯨꯄꯥꯗꯤꯀꯣ
ꯍꯣꯏ
ꯍꯥꯏꯗꯤ ꯅꯨꯄꯥꯅ ꯔꯦꯁꯄꯣꯟꯁꯤꯕꯤꯂꯤꯇꯤꯁꯇꯤ ꯄꯥꯏꯗꯨꯢꯅꯤꯅ ꯍꯥ
ꯍꯣꯢ
ꯅꯨꯄꯤ ꯍꯥꯏꯗꯤ ꯅꯨꯄꯤꯁꯨꯅꯦ ꯅꯨꯄꯤꯁꯨ ꯂꯩꯏꯗ ꯑꯗꯨꯑꯣ ꯑꯣꯏꯁꯨ ꯍꯥꯏꯗꯤ ꯅꯨꯄꯥꯗꯤ ꯑꯌꯥꯝꯕ ꯃꯣꯏꯅ ꯂꯩꯅ ꯅꯨꯄꯤꯗ ꯊꯤꯗꯣꯏꯅꯤꯅ ꯅꯨꯄꯤ ꯀꯥꯎꯗꯣꯏꯅꯤꯅ ꯑꯗꯨꯒꯤ ꯑꯩꯈꯣꯏꯁꯨ ꯌꯥꯝ ꯂꯩꯗ ꯑꯩꯈꯣꯏꯗꯒꯤ ꯍꯥꯏꯗꯤ ꯑꯩꯈꯣꯏ ꯁꯤꯅꯤꯌꯔ ꯑꯣꯏꯔꯣ ꯑꯩꯈꯣꯏ ꯈꯨꯟꯗ ꯂꯩꯕ ꯈꯣꯏ ꯍꯥꯏꯗꯤ ꯀꯩꯁꯨ ꯇꯧꯗꯕꯤꯗ ꯌꯨꯝꯗ ꯑꯗꯨꯝ ꯂꯩꯕ ꯈꯣꯏꯗꯣ
ꯍꯣꯏ
ꯑꯗꯨꯝꯕꯁꯨ ꯌꯥꯝ ꯂꯩꯕꯅꯦ
ꯑꯗꯣ ꯅꯨꯄꯤꯁꯨ ꯎꯝ ꯅꯨꯄꯤꯁꯨ ꯊꯕꯛ ꯇꯣꯜꯂꯨꯕ ꯌꯥꯗꯦ ꯆꯠꯄꯗ ꯀꯩꯝ ꯄꯨꯗꯕꯤ ꯆꯠꯄꯗꯣ ꯌꯥꯗꯦꯗꯅ ꯏꯁꯥꯒꯤ ꯈꯔ ꯀꯣ ꯇꯨꯡꯁꯤꯜꯂꯒ
ꯍꯟꯗꯛꯇꯤ ꯍꯥꯏꯗꯤ ꯑꯥ ꯅꯨꯄꯤ ꯅꯨꯄꯥ ꯑꯣꯏꯔꯣ ꯅꯨꯡꯁꯤꯅꯔꯁꯨ ꯍꯥꯏꯗꯤ ꯃꯕꯥꯏꯅꯤ ꯀꯨꯏꯅ ꯅꯨꯡꯁꯤꯔꯛꯑꯁꯨ ꯃꯕꯥꯥꯏꯅꯤ ꯍꯥꯏꯗꯤ ꯂꯨꯍꯣꯡꯒꯦ ꯍꯥꯏꯔꯁꯨ ꯑ ꯄꯨꯟꯅꯃꯛꯀꯣ ꯑ ꯄꯨꯟꯅ ꯃꯛ ꯍꯥꯏꯌ‌ꯦ ꯑꯅꯤꯃꯛ ꯍꯥꯏꯗꯤ ꯊꯕꯛ ꯆꯞ ꯃꯥꯟꯅꯅ ꯇꯧꯃꯤꯟꯅꯗ꯭ꯔꯗꯤ ꯌꯥꯗ꯭ꯔꯕꯅꯦ ꯍꯟꯗꯛꯇꯤ ꯅꯨꯄꯥ ꯅꯨꯄꯥ ꯑꯣꯏꯔꯣ ꯍꯥꯏꯗꯤ ꯅꯨꯄꯥꯁꯨ ꯊꯕꯛ ꯇꯧꯅꯤ ꯑꯗꯨ ꯅꯨꯄꯤꯅꯁꯨ ꯍꯥꯏꯗꯤ ꯁꯞꯄꯣꯔꯠ ꯇꯧꯅꯤꯅ ꯅꯨꯄꯤꯅ ꯀꯩ ꯀꯩ ꯇꯧ ꯂꯩꯔꯗꯤ ꯑꯗꯨꯁꯨ ꯌꯥꯗꯕ ꯑꯅꯤꯃꯛ ꯆꯞ ꯃꯥꯟꯅꯔꯗꯤ ꯌꯥꯗꯤ ꯌꯥꯔꯅꯤꯗ ꯅꯨꯄꯥ ꯑꯣꯏꯔꯣ ꯅꯨꯄꯤ ꯑꯣꯏꯔꯣꯀꯣ
ꯍ‌ꯣꯏ
ꯅꯪꯗꯤ ꯑꯥ ꯃꯤ ꯅꯨꯡꯁꯤꯅꯕ ꯂꯩꯕ꯭ꯔꯥ
ꯑ ꯆꯍꯤ ꯀꯌꯥꯒꯨꯝꯕ ꯁꯨꯔꯦ
ꯆꯍꯤ ꯑꯅꯤ ꯐꯥꯔꯦ
ꯑꯣ ꯐꯩꯅꯥ
ꯅꯪꯗꯤ
ꯑꯩ ꯑꯥ ꯗꯤꯁ ꯃꯥꯟ ꯗꯦꯠ ꯇ꯭ꯋꯦꯟꯇꯤ ꯅꯥꯏꯟꯗ ꯆꯍꯤ ꯃꯔꯤ ꯁꯨꯔꯅꯤ
ꯋꯥ ꯌꯥꯝꯃꯦ
ꯐꯖꯅ ꯅꯨꯡꯁꯤꯅꯧ ꯈꯪꯅꯧ ꯂ‌ꯣꯏꯅꯅꯧ ꯑꯣ ꯑꯩ ꯑꯩꯁꯨ ꯇꯥꯏꯝ ꯄꯥꯁꯀꯤꯗꯤ ꯇꯜꯂꯦꯕ
ꯍꯣꯏ ꯑꯗꯨꯅꯤꯗ ꯍꯟꯗꯛꯇꯤ ꯍ‌ꯣꯏꯁꯦ ꯈꯤꯇꯪ ꯒ꯭ꯌꯥꯟ ꯇꯥꯔꯛꯄ ꯃꯇꯝ ꯂꯥꯛꯄ ꯃꯥꯜꯂꯦ ꯈꯪꯗꯦ
ꯍꯦꯛ ꯑꯩ ꯍꯦꯛ ꯀꯣꯂꯦꯖ ꯑꯥ ꯍꯦꯛ ꯀꯣꯂꯦꯖ ꯍꯧꯕ ꯃꯇꯝꯗ ꯑꯗꯨꯝ ꯊꯦꯡꯅꯕꯗꯣ ꯑꯗꯨꯝ ꯍꯧꯖꯤꯛꯐꯥꯎ ꯂꯩꯔꯤ
ꯑꯣ
ꯃꯥꯁꯨ ꯁꯤꯗ ꯂꯩꯗꯤ ꯂꯩꯌꯦ
ꯑ‌ꯣ
ꯁꯤꯗ ꯂꯩꯕ ꯃꯥ ꯃꯅꯦ ꯃꯅꯥꯛꯇ ꯃꯥꯏ ꯀꯖꯟ ꯑꯩꯈꯣꯏꯒ ꯂꯩꯕ ꯑꯩꯅ ꯏꯆꯦꯒ ꯂꯩꯕ ꯑꯗꯨꯝ ꯃꯔꯛ ꯃꯔꯛꯇ ꯑꯗꯨꯝ ꯃꯥꯁꯨ ꯑꯣꯐ ꯃꯇꯝꯗ ꯑꯩ ꯑꯣꯐ ꯃꯇꯝꯗ ꯑꯗꯨꯝ ꯃꯔꯛ ꯃꯔꯛꯇ ꯀꯣꯏꯔꯒ ꯂꯥꯛꯑꯦ ꯑꯩꯁꯨ ꯀꯣꯏꯔ ꯆꯠꯂꯦ ꯁꯨꯃꯥꯏꯅ ꯇꯧꯋꯦ
ꯎꯝ
ꯑꯩꯁꯨ ꯆꯠꯈ꯭ꯔꯗꯤ ꯂꯥꯞꯈ꯭ꯔꯅꯤ
ꯑ ꯑꯣ ꯃꯥꯗꯤ ꯅꯪ ꯅꯣꯏ ꯌꯨꯝꯗ ꯂꯩꯕ꯭ꯔꯣ
ꯃꯥꯅ ꯀꯩꯅ‌ꯣꯗ ꯍꯧꯖꯤꯛꯁꯨ ꯑꯩ ꯂꯥꯞꯄ‌ꯦ
ꯑꯣ
ꯃꯥꯒ ꯑꯩꯒ ꯂꯥꯞꯄꯦ
ꯎꯝ
ꯑꯥ ꯑꯥꯗ ꯆꯠꯈ꯭ꯔꯃ ꯍꯦꯟꯅ ꯂꯥꯞꯈ꯭ꯔꯅꯤꯗꯅ
ꯍꯣꯏ ꯍꯣꯏ
ꯃꯥꯁꯨ ꯊꯕꯛ ꯇꯧꯖꯔꯤꯗ ꯃꯥꯒꯤ ꯊꯋꯥꯏ ꯌꯥꯝ ꯀꯜꯂꯦꯗ ꯃꯥꯗꯤ
ꯑꯣ ꯍꯣꯏ ꯁꯨꯃꯥꯏꯅ ꯊꯦꯡꯅꯕꯗꯣ ꯐꯔꯕꯅꯦ ꯅꯨꯄꯥ ꯑꯣꯏꯔꯣ ꯅꯨꯄꯤ ꯑꯣꯏꯔꯣꯀꯣ
ꯍꯧ
ꯅꯨꯄꯥꯁꯨ ꯉꯥꯏꯔꯦ ꯅꯨꯄꯤꯁꯨ ꯉꯥꯏꯔꯦ ꯇꯟꯕ ꯃꯤꯗ ꯊꯦꯡꯅꯔꯗꯤ ꯌꯥꯗꯕꯅꯦꯕ ꯍꯥꯏꯗꯤ ꯑꯩꯈꯣꯏꯁꯦ ꯍꯧꯖꯤꯛ ꯈꯛꯇ ꯅꯨꯡꯁꯤꯅꯕ ꯅꯠꯇꯕꯅꯤꯅ ꯍꯥꯏꯗꯤ ꯐ꯭ꯌꯨꯆꯔꯒꯤ ꯁꯃꯛ ꯈꯟꯗꯣꯅꯦꯕ ꯍꯥ ꯑꯗꯨ ꯑꯅꯤꯃꯛ ꯆꯞ ꯃꯥꯟꯅꯔꯗꯤ ꯌꯥꯏꯗ ꯇꯟꯕ ꯃꯤꯗꯗꯤ ꯌꯥꯗꯕꯅꯤ ꯍꯦ ꯇꯜꯂꯗꯤ ꯋꯥꯕꯅꯦ ꯑꯇꯟꯕ ꯃꯤꯗ ꯊꯦꯡꯅꯔꯗꯤꯀꯣ ꯌꯥꯗꯅꯦ ꯁꯛ ꯀꯌꯥꯃꯨꯛ ꯐꯖꯔꯁꯨꯅ ꯀꯔꯤ ꯐꯖꯔꯁꯨ ꯑꯃꯨꯔꯛꯀꯤ ꯈꯛꯇ ꯅꯠꯇꯦ ꯅꯀꯣ ꯅꯨꯡꯁꯤꯅꯕꯁꯦ ꯍꯥꯏꯗꯤ ꯑꯥ ꯇꯁꯦꯡꯅ ꯅꯨꯡꯁꯤꯅꯔꯗꯤ ꯍꯥꯏꯕ ꯑꯅꯤꯃꯛꯇꯣ
ꯍꯣꯏ
ꯎꯝ
ꯇꯨꯝꯅꯤꯡꯉꯦ
ꯅꯪ ꯅꯠꯇ꯭ꯔꯣ ꯉꯁꯥꯏ ꯍꯥꯏꯕꯗꯣ ꯅꯨꯡꯊꯤꯟ ꯑꯩꯗꯤ ꯑꯌꯨꯛꯇ ꯇꯨꯝꯗꯦ ꯍꯥꯏꯕꯗꯣ ꯅꯪ ꯅꯠꯇ꯭ꯔꯥ
ꯃꯥꯅꯦ ꯅꯣꯡ ꯆꯨꯕꯒꯤꯅꯦ
ꯍꯣꯏ ꯍꯣꯏ ꯅꯣꯡ ꯆꯨꯔꯗꯤ ꯇꯨꯝꯗꯤ ꯇꯨꯝꯅꯤꯡꯃꯛꯄꯅꯦ ꯅꯣꯡꯆꯨꯕꯗꯣ ꯇꯨꯝꯕꯁꯨ ꯅꯨꯡꯉꯥꯏꯗ ꯑꯗꯨꯝ ꯍꯥꯏꯗꯤ ꯏꯪꯉꯒ ꯇꯨꯝꯕ ꯅꯨꯉꯥꯏ ꯇꯧꯕꯅꯤꯅꯀꯣ ꯅꯣꯡꯃ ꯈꯣꯟ ꯅꯣꯡ ꯃꯈꯣꯟ ꯇꯥꯔꯒꯁꯨ ꯇꯨꯝꯕ ꯅꯨꯡꯉꯥꯏꯕꯅꯦ
ꯍꯣꯏ ꯅꯨꯡ ꯅꯨꯡꯁꯥ ꯁꯥꯔꯗꯤ ꯍꯨꯃꯥꯡ ꯁꯧꯋꯦ ꯇꯨꯝꯕ ꯅꯨꯡꯉꯥꯏꯇꯦꯗꯅ ꯇꯨꯝꯕ ꯌꯥꯗꯦ
ꯍꯣꯏ ꯆꯥꯛꯂꯥꯝꯃꯦ ꯍꯥꯏꯗꯤ ꯆꯥꯛ ꯆꯥꯊꯣꯛꯈ꯭ꯔꯣꯅ ꯆꯥꯅꯤꯡꯗ꯭ꯔꯤꯕ꯭ꯔꯥ
ꯍꯣꯔꯦꯟ ꯆꯥꯒꯦ
ꯊꯕꯛ ꯊꯕꯛ ꯂꯣꯏꯔꯒ ꯆꯥꯒꯦ ꯍꯥꯏꯔꯗꯤ ꯊꯕꯛ ꯊꯕꯛ ꯑꯂꯨꯕ ꯑꯃ ꯂꯩꯔꯤꯕꯀꯣ
ꯒ꯭ꯌꯥꯟ ꯃꯦꯟ ꯇꯥꯗ꯭ꯔꯦꯗ
ꯋꯥꯔꯦꯀꯩꯅꯣ
ꯑꯦ ꯀꯩꯅꯣꯝ ꯊꯥꯔꯛꯀꯦꯀꯣ
ꯍꯣꯏ ꯍꯣꯏ ꯎꯝ
ꯑꯦ ꯅꯪꯒꯤ ꯕꯥꯏꯕ꯭ꯔꯦꯁꯟꯗꯣ ꯑꯃꯇ ꯂꯧꯊꯣꯛꯑꯣꯗꯅ
ꯍꯣꯏ ꯍꯣꯏ ꯉꯥꯏꯈꯤ ꯎꯝ ꯑꯁꯦꯡꯕꯅꯦ ꯑꯩꯁꯨ ꯁꯤ ꯈꯜꯂꯒ ꯂꯩꯕꯅꯦ
ꯀꯔꯤꯒꯤꯔꯥ ꯍꯥꯏꯅ ꯑꯩ ꯌꯦꯡꯕꯅꯦꯕ
ꯑꯥ
ꯑꯗꯨꯝ ꯆꯠꯈꯤꯗꯔꯣ
ꯍꯣꯏ
ꯃꯊꯟꯗ ꯑꯗꯨꯝ ꯀꯛꯅꯤꯡꯕ ꯃꯇꯝꯗ ꯑꯗꯨꯝ ꯀꯛꯄ꯭ꯔꯥ ꯃꯊꯟꯗ
ꯈꯪꯗꯦ
ꯂꯨꯏꯅꯦ ꯏꯕꯥꯏꯅꯤꯒꯤꯁꯦ
ꯑꯩꯅ ꯇꯧꯔꯛꯄ ꯅꯠꯇ꯭ꯔꯣ
ꯃꯥꯅꯦ ꯍꯣꯏ
ꯑꯣ ꯈꯪꯗ꯭ꯔꯦꯗ ꯑꯩꯁ ꯅꯪ ꯍꯟꯗꯛꯁꯦ ꯒꯦꯝ ꯁꯥꯟꯅꯗ꯭ꯔꯦ ꯍꯥꯏꯕ
ꯒꯦꯝ ꯁꯥꯟꯅꯗ꯭ꯔꯦ ꯍꯟꯗꯛ ꯑꯗꯨꯕꯨ ꯍꯟꯗꯛ ꯄ꯭ꯔꯣꯃꯣ ꯂꯥꯛꯄꯒꯤ ꯅꯨꯡꯇꯤꯒꯤ ꯒꯦꯝ ꯑꯅꯤ ꯑꯅꯤꯗꯤ ꯁꯥꯟꯅꯗꯕ ꯌꯥꯗꯦ
ꯑꯣ ꯑꯦꯃꯦꯜꯗꯀꯣ
ꯎꯝ
ꯑꯥ ꯀꯩꯅꯣ ꯑꯥ ꯅꯣꯏ ꯏꯃꯨꯡꯗ ꯃꯤ ꯀꯌꯥ ꯀꯌꯥ ꯂꯩꯒꯦ ꯑꯥ ꯃꯤ ꯀꯌꯥ ꯂꯩꯒꯦ
ꯑꯩꯈꯣꯏ ꯕꯥ ꯑꯩꯈꯣꯏ ꯏꯃꯥ ꯑꯩꯈꯣꯏ ꯑꯍꯨꯝ ꯈꯛꯇꯅꯦ ꯅꯪꯗꯤ ꯍꯣꯏ
ꯑꯩꯅꯦ ꯑꯩ ꯑꯩꯅꯦ ꯑꯗꯨꯒ ꯏꯆꯦ ꯏꯆꯦ ꯑꯃ ꯂꯩ ꯏꯆꯦ ꯏꯆꯦ ꯑꯃ ꯂꯩ ꯑꯗꯨꯒ ꯑꯩ ꯃꯈꯥꯗ ꯏꯅꯥꯎꯅ ꯄꯥꯝꯃꯀꯣ
ꯍꯣꯏ
ꯅꯨꯄꯥ ꯑꯅꯤ ꯑꯣꯏꯕ ꯑꯗꯨꯒ ꯅꯨꯄꯤ ꯑꯃ
ꯑꯣ ꯐꯩꯌꯦ ꯍꯥꯏꯌꯣ
ꯎꯝ ꯑꯗꯨꯒ ꯅꯈꯣꯏꯗꯤ ꯑꯁꯦꯡ ꯑꯁꯦꯡꯕꯩꯗꯤ ꯑꯩꯈꯣꯏꯗꯤ ꯃꯅꯤꯄꯨꯔꯗꯩꯅꯦꯕꯀꯣ
ꯑꯥ
ꯍꯥꯏꯗꯤ ꯑꯩꯈꯣꯏꯁꯦ ꯑꯉꯥꯡ ꯑꯣꯏꯔꯀꯥꯟꯗ ꯃꯅꯤꯄꯨꯔꯗ ꯂꯩꯔꯛꯑꯦ ꯑꯗꯨꯒ ꯑꯥ ꯑꯗꯨꯝ ꯄꯤꯛ ꯑꯉꯥꯟꯗꯒꯤ ꯍꯣꯡꯕꯀꯣ ꯅꯥꯒꯂꯦꯟꯗꯀꯣ ꯅꯥꯒꯂꯦꯟꯗ ꯍꯣꯡꯉꯦ ꯑꯗꯨꯒ ꯑꯗꯨꯗꯒꯤ ꯆꯥꯎꯔꯛꯄ ꯑꯩꯁꯦ ꯅꯥꯒꯂꯦꯟꯗꯒꯤ ꯀ꯭ꯂꯥꯁ ꯀ꯭ꯂꯥꯁ ꯑꯥ ꯀ꯭ꯂꯥꯁ ꯀꯌꯥꯗꯩꯔ ꯀ꯭ꯂꯥꯁ ꯋꯥꯟꯗꯩꯔ ꯀ꯭ꯂꯥꯁ ꯋꯥꯟ ꯇꯨ ꯊ꯭ꯔꯤ ꯐꯣꯔ ꯐꯥꯏꯚ ꯁꯤꯛꯁ ꯒ꯭ꯔꯦꯖꯨꯌꯦꯠ ꯐꯥꯎ ꯑꯗꯨꯗ ꯂꯩꯔꯛꯑꯦ ꯑꯗꯨꯒꯤ ꯂꯣꯟꯁꯦ ꯌꯥꯝ ꯈꯪꯕꯀꯣ ꯃꯩꯇꯩꯂꯣꯟ ꯈꯪꯉꯦ ꯑꯇꯣꯞ ꯑꯇꯣꯞꯄ ꯂꯣꯟꯁꯨ ꯌꯥꯝ ꯈꯪꯉꯦ
ꯐꯩꯌꯦ ꯈꯪꯕꯗꯣ
ꯑꯥ ꯑꯗꯨꯝ
ꯑꯁ ꯒ꯭ꯔꯨꯞꯇꯒꯤ ꯑꯥ ꯃꯦꯁꯦꯁ ꯊꯥꯅꯕ ꯃꯤ ꯑꯃꯁꯦ ꯑꯩꯉꯣꯟꯗ ꯏꯁꯇꯦꯇꯁꯇꯒ ꯇꯦꯛ ꯇꯧꯔꯝꯃꯦ ꯃꯦꯟꯁꯟ ꯇꯧꯔꯛꯑꯦ
ꯏꯁ ꯄ꯭ꯔꯕꯨ ꯂꯥꯁ ꯑꯣꯏꯅ ꯑꯃꯇꯪ ꯀꯣꯏꯔꯝꯈꯤꯒꯦ ꯑꯗꯨꯒ ꯑꯩ ꯂꯧꯕ ꯂꯥꯛꯑꯣꯒꯥꯏꯅ
ꯑꯟꯅꯣꯟ ꯔꯥ
ꯍꯣꯏ ꯐꯛꯇꯦ ꯌꯥꯝ
ꯄꯛꯇꯦꯕꯥ ꯍꯤ ꯀꯛꯇꯕ ꯃꯤꯁꯨ ꯌꯥꯝ ꯂꯩꯕꯅꯦ ꯑꯝ
ꯅꯣꯛꯅꯤꯡꯉꯦ ꯍꯥꯏꯕ ꯃꯦꯟꯁꯟꯒ ꯇꯧꯔꯛꯑꯦ ꯍꯥꯏꯕ
ꯍꯣꯏ
ꯁꯛ ꯐꯥꯎꯪ ꯈꯪ ꯈꯪ ꯈꯪ ꯈꯪꯉꯣꯢ ꯈꯪꯉꯝꯃꯣꯏ ꯗꯤꯄꯤ ꯗꯤꯄꯄꯤ ꯈꯇꯅꯦ ꯊꯝꯕꯗ ꯇꯣꯞꯄ ꯊꯥꯗ
ꯍꯣꯏ ꯑꯝ
ꯑꯁ ꯑꯩꯒꯤ ꯕꯦꯇ꯭ꯔꯤ ꯑꯥ ꯌꯧꯔꯦꯅ ꯃꯩ ꯐꯣꯟ ꯆꯥꯔꯖ ꯇꯧꯔꯒꯧ
ꯍꯥ ꯍꯣꯏ ꯍꯣꯏ ꯐꯣꯟ ꯆꯥꯔꯖ ꯇꯧꯁꯤꯜꯂꯣ ꯅꯪ ꯉꯔꯥꯡꯒꯤ ꯃꯦꯠꯁ ꯌꯦꯡꯉꯦ ꯍꯥꯏꯕ꯫
ꯑꯥ ꯌꯦꯡ ꯉꯦ꯫
ꯑꯣ ꯐꯨꯜ ꯐꯨꯜ ꯇꯥꯏꯝ ꯌꯦꯡꯕ꯭ꯔꯣ
ꯀꯩꯕꯥ
ꯐꯨꯜ ꯇꯥꯏꯝ ꯌꯦꯡꯕ꯭ꯔꯥ
ꯅꯣ ꯑꯩꯈꯣꯏꯕꯥꯗ ꯑꯩꯅ ꯁꯣꯏꯕꯥꯜꯗ ꯅꯪ ꯌꯦꯡꯉꯉ ꯅꯪ ꯍꯥꯏꯔꯛꯑꯣ ꯑꯩ ꯉꯝꯃꯣꯢ ꯍꯥꯢꯕ
ꯑꯣ ꯑꯗꯣꯏꯗꯨ ꯉꯔꯥꯡꯒꯤꯗꯨꯗꯤ ꯌꯥꯝ ꯊꯦꯡꯅꯗꯤ ꯁꯥꯟꯅꯗꯦꯗꯥ
ꯑꯗꯨ ꯑꯣꯏꯔꯁꯨ ꯕꯤꯠ ꯂꯩꯔꯛꯇꯕ